ꯍꯦꯜꯂꯣ ꯫
ꯇꯥꯑꯦ꯫
ꯑꯁ ꯌꯥꯝ ꯂꯥꯡꯉꯦꯗ꯫
ꯍꯣꯏ ꯃꯄꯝ ꯫
ꯀꯩꯁꯨ ꯇꯧꯗꯦꯗ ꯁꯨꯝ ꯏꯔꯨꯕ ꯂꯣꯏꯔꯒ ꯐꯝꯃꯝꯕꯅꯦ꯫
ꯆꯥꯛꯇꯤ ꯆꯥꯔꯕꯣ꯫
ꯎꯝ ꯆꯥꯛꯇꯤ ꯑꯩ ꯑꯩꯈꯣꯏ ꯁꯤꯡꯗꯤ ꯂꯣꯏ ꯆꯥꯈ꯭ꯔꯦ ꯑꯩꯗꯤ ꯆꯥꯗ꯭ꯔꯤ꯫
ꯊꯦꯡꯑꯦꯅ ꯅꯪꯗꯤ꯫
ꯑꯣ ꯂꯧ ꯆꯠꯄꯀꯣ ꯑꯗꯨ ꯍꯜꯂꯛꯄꯗ ꯀꯩ ꯀꯩꯅꯣ ꯆꯥꯕ ꯂꯧꯋꯦ ꯑꯗꯨꯒꯤ ꯆꯥꯛ ꯂꯥꯝꯗ꯭ꯔꯦꯕ꯫
ꯅꯣꯏ ꯂꯤꯡ ꯅꫭꯏ ꯂꯧ ꯂꯤꯡꯕ ꯍꯧꯔꯕꯣ꯫
ꯂꯧ ꯂꯤꯡꯕ ꯂꯥꯏꯔꯤ ꯂꯧ ꯐꯥꯎ ꯈꯣꯏꯗ꯭ꯔꯤꯌꯦ ꯏꯁꯤꯡ ꯂꯩꯇꯦ꯫
ꯑꯣ꯫
ꯅꯣꯡ ꯆꯨꯔꯛꯇꯕ ꯑꯗꯨꯒꯤ꯫
ꯀꯩꯗꯧꯔꯤꯅꯣ꯫
ꯑꯩꯁꯨ ꯀꯩꯁꯨ ꯇꯧꯗꯦ꯫
ꯆꯥꯛ ꯑꯦꯟꯁꯥꯡ ꯆꯥꯔꯦ꯫
ꯊꯣꯡꯗ꯭ꯔꯤ꯫
ꯊꫭꯡꯗ꯭ꯔꯤ꯫
ꯍꯣꯏ꯫
ꯑꯦ ꯑꯗꯨꯗꯤ ꯊꯦꯡꯅ ꯆꯥꯒꯅꯤ ꯍꯦ꯫
ꯍꯣꯏ ꯊꯦꯡꯒꯅꯤ ꯊꯦꯡꯗꯧ ꯃꯥꯜꯂꯦ ꯑꯩ ꯊꯣꯡꯉꯣꯏ ꯏꯃꯥꯟꯅꯕꯤꯅ ꯊꯣꯡꯉꯅꯤ ꯉꯁꯤꯗꯤ꯫
ꯁ ꯅꯃꯥꯟꯅꯕꯤ ꯅꯣꯏ ꯃꯤ ꯅꯣꯏꯗꯤ ꯌꯥꯝ ꯅꯨꯡꯉꯥꯏꯅꯦ ꯊꯣꯡꯕꯤꯅꯕꯒ ꯃꯤ ꯂꯩꯌꯦꯕ꯫
ꯍꯣꯏ ꯂꯩꯌꯦ ꯑꯩꯈꯣꯏꯗꯤ ꯊꯣꯡ ꯆꯠꯃꯤꯟꯅꯕꯅꯤꯅ
ꯎꯝ ꯍꯣꯏ ꯄꯨꯜꯂꯞ ꯄꯨꯜꯂꯒ ꯆꯥꯕꯗꯗꯤ ꯍꯥꯎꯕꯅꯤꯀꯣ꯫
ꯍꯥꯎ ꯎꯝ꯫
ꯏꯁꯥ ꯏꯁꯥ ꯆꯥꯕ ꯁꯔꯨꯛꯄꯨꯗꯤꯀꯣ꯫ ꯃꯌꯥꯝ ꯄꯨꯜꯂꯒ ꯆꯥꯃꯥꯟꯅꯕꯅ
ꯑꯃꯔꯣꯝꯗꯗꯤ ꯑ ꯃꯌꯥꯝ ꯄꯨꯟꯕꯁꯦ ꯅꯨꯡꯉꯥꯏ ꯑꯃꯔꯣꯝꯗꯗꯤ ꯏꯊꯟꯇꯅ ꯑꯗ ꯄꯨꯟꯕꯗꯨꯅ ꯅꯨꯡꯉꯥꯏꯕ ꯫
ꯍꯩꯁ ꯅꯪꯁꯦ ꯁꯥ ꯁꯥꯒꯨꯝꯕ ꯆꯥꯔꯗꯤ ꯅꯊꯟꯇ ꯆꯥꯅꯤꯡꯕ꯫
ꯁꯥ ꯑꯩ ꯁꯥ ꯆꯥꯗꯦ꯫
ꯑꯦ꯫
ꯕꯤꯖꯤꯇꯦꯔꯤꯌꯥꯟꯅꯦ ꯑꯩ ꯕꯤꯖꯤꯇꯦꯔꯤꯌꯥꯟꯅꯦ꯫
ꯀꯩꯒꯤꯅ ꯁꯥ ꯆꯥꯗ꯭ꯔꯤꯗꯣ꯫
ꯁꯥ ꯆꯥꯕ ꯁꯥ ꯆꯥꯕ ꯌꯥꯗꯨꯗ ꯂꯥꯏꯅꯥ ꯅꯥꯕ ꯑꯗꯨꯒꯤ ꯁꯥ ꯆꯥꯗꯦ
ꯑꯣ ꯑꯗꯨꯑꯣꯏꯗꯤ ꯅꯪ ꯅꯪꯅ ꯆꯥꯒꯗꯕ ꯃꯍꯨꯠꯇꯣ ꯑꯩꯉꯣꯟꯗ
ꯌꯥꯏꯅꯥ
ꯂꯪꯔꯛ ꯂꯪꯔꯛꯑꯣꯔꯥ ꯍꯧꯖꯤꯛ
ꯌꯥꯏꯅꯦ ꯀꯩꯁꯨ ꯀꯥꯏꯗꯦꯅꯦ ꯂꯪꯉꯥꯁꯨ
ꯑꯃꯨꯛ ꯂꯪꯉꯒ ꯅꯪ ꯑꯃꯨꯛ ꯄꯥꯝꯃꯨꯗꯅꯀꯣ ꯑꯁ ꯄꯤꯔꯝꯗ꯭ꯔꯗꯤ ꯐꯥꯗꯧꯅꯤꯒ ꯈꯜꯂꯒ ꯇꯨꯝꯕ ꯌꯥ
ꯏꯁ ꯑꯩꯈꯣꯏꯗꯤ ꯏꯁ ꯑꯩꯈꯣꯏꯗꯤ ꯄꯤꯊꯣꯛꯑꯗꯤ ꯄꯤꯊꯣꯛꯑꯦ
ꯍꯌꯦꯡꯋꯥꯏ ꯍꯌꯦꯡꯋꯥꯏ ꯅꯥꯕ ꯐꯔꯀꯥꯟꯗ ꯆꯥꯅꯕ ꯍꯥꯏꯅ ꯀꯪꯉꯒ ꯊꯝꯃꯅꯤꯀꯣ
ꯅꯪꯉꯣꯟꯗ ꯂꯪꯅꯁꯨ ꯅꯪꯅ ꯀꯪꯍꯜꯂꯒ ꯊꯝꯃꯗꯤ ꯌꯥꯔꯦꯗꯅ
ꯑꯣ ꯑꯗꯨ ꯑꯣꯏꯔꯗꯤ ꯑꯩ ꯑꯩꯗꯤ ꯑꯩꯒꯤ ꯃꯤꯠꯇ ꯁꯥ ꯍꯥꯏꯕꯁꯤ ꯎꯕ ꯌꯥꯗꯦꯅꯦ ꯀꯃꯥꯏꯅ ꯇꯧꯅꯤ
ꯃꯤ ꯎꯁꯤꯠꯂꯒ ꯀꯪꯍꯟꯗꫭꯏꯅꯦ ꯑꯗꯨꯗꯤ
ꯑꯥ ꯊꯤꯕꯣꯡ ꯂꯥꯎꯕꯅꯤꯅꯀꯣ
ꯅꯪꯕꯨꯁ ꯆꯥꯕ ꯍꯩꯕ꯭ꯔꯥꯗꯤ ꯑꯁ ꯁꯥ ꯆꯥꯕ ꯍꯩꯗꯧ ꯃꯥꯟꯗꯦꯗ
ꯑꯁ ꯑꯣꯛꯁꯥ ꯌꯥꯝ ꯆꯥꯒꯟꯕꯅꯦ ꯑꯩꯗꯤ
ꯐꯔꯦꯅꯦ ꯁꯥ ꯆꯥꯕꯨꯗꯤ ꯐꯕ ꯆꯃꯜꯂꯁꯨ ꯐꯠꯇꯦꯍꯦ
ꯍꯣꯏ ꯌꯥꯝꯅꯗꯤ ꯆꯥꯗꯦꯗ ꯅꯣꯡꯃꯗ ꯎꯝ ꯃꯇꯨꯝ ꯑꯅꯤ ꯑꯍꯨꯝ ꯆꯥꯔꯗꯤ ꯌꯥꯔꯦ
ꯑꯣ ꯑꯁ
ꯀꯥꯏ ꯀꯥꯏ ꯀꯥꯏ ꯆꯠꯀꯦ ꯉꯁꯤꯗꯤ ꯌꯨꯝꯗ ꯂꯩꯕ꯭ꯔꯥ
ꯑꯗꯨꯝ ꯂꯩ ꯊꯣꯛꯇꯦ ꯏꯚꯤꯅꯤꯡ ꯑꯗꯨꯋꯥꯏꯔ ꯀꯤꯡ ꯉꯥꯛꯊꯣꯛꯑꯦ ꯑꯗꯨꯒ ꯍꯜꯂꯛꯑꯒ ꯏꯔꯨꯖꯔꯦ ꯏꯔꯨꯖꯕ ꯂꯣꯏꯔꯒ ꯁꯤ ꯐꯝꯃꯤ ꯁꯤꯅꯤ
ꯑꯁ ꯅꯪ ꯌꯥꯝꯅ ꯃꯇꯝꯒꯁꯦ ꯌꯥꯝ ꯆꯦꯛꯁꯤꯟꯅ ꯁꯤꯖꯤꯟꯅꯩꯀꯣ
ꯑꯁ ꯀꯗꯥꯏꯗꯒꯤ
ꯑ
ꯅꯣꯏꯗꯧꯅ ꯁꯤꯖꯤꯅꯕ ꯍꯩꯇꯦ
ꯑꯁ ꯑꯩꯈꯣꯏꯗꯤ ꯀꯥꯏꯗꯒꯤ ꯑꯌꯨꯛꯇꯣ ꯑꯌꯨꯛ ꯉꯟ ꯍꯞꯇꯥ ꯄꯨꯡ ꯇꯔꯨꯛ ꯄꯨꯡ ꯇꯔꯨꯛ ꯍꯪꯕ ꯂꯧ ꯆꯠꯂꯦꯀꯣ
ꯋꯥꯍ ꯑꯗꯨ ꯌꯥꯏꯅ ꯑꯩꯈꯣꯏꯗꯤ ꯍꯧꯒꯠꯄꯒ ꯉꯝꯖꯗꯦꯗ
ꯑꯦ
ꯁꯦꯡꯅ ꯍꯥꯏꯔꯗꯤ ꯁꯦꯡꯅ ꯍꯥꯏꯔꯗꯤ ꯑꯩꯈꯣꯏꯁꯨ ꯍꯧꯒꯠꯄꯗꯣ ꯄꯨꯡ ꯇꯔꯦꯠ ꯃꯈꯥꯏ ꯑꯗꯨ ꯍꯧꯒꯠꯂꯦꯕ ꯑꯗꯨꯕꯨ ꯉꯥꯁꯤꯗꯤ ꯑꯩꯈꯣꯏ ꯂꯧ ꯁꯨꯅꯕ ꯃꯤ ꯃꯤꯒꯤ ꯁꯨꯅꯤꯡꯉꯥꯏ ꯂꯩꯀꯣ
ꯑꯥ
ꯑꯗꯨꯒꯤ ꯉꯟꯇꯥ ꯍꯧꯒꯠꯇꯕ ꯌꯥꯗ꯭ꯔꯦꯅ ꯍꯧꯒꯠꯄꯅꯦꯕ
ꯐꯩꯅꯦ ꯑꯌꯨꯛ ꯉꯇꯥ ꯍꯧꯒꯠꯄꯁꯤꯅ ꯈ꯭ꯋꯥꯏ ꯐꯕꯅꯦ ꯑꯩꯈꯣꯏ ꯍꯧꯒꯠꯄ ꯉꯝ ꯑꯩꯁꯨ ꯑꯍꯥꯟꯕꯗꯗꯤ ꯍꯧꯒꯠꯂꯦ ꯑꯗꯣ ꯕꯣꯜ ꯌꯦꯡꯕ ꯃꯇꯨꯡꯗꯤ ꯍꯧꯒꯠꯄ ꯉꯝꯗ꯭ꯔꯦ
ꯑꯗꯨ ꯑꯣꯏꯔꯗꯤ ꯌꯦꯡꯉꯅꯨ ꯅꯪ
ꯌꯦꯡꯗ꯭ꯔꯦ ꯌꯦꯡꯗ꯭ꯔꯁꯨ ꯑꯗꯨꯝ ꯊꯦꯡꯅ ꯑꯩꯈꯣꯏꯅ ꯇꯨꯝꯕꯁꯦ ꯄꯨꯡ ꯑꯃ ꯑꯅꯤ ꯑꯗꯨꯋꯥꯏꯗ ꯑꯗꯨꯝ ꯇꯨꯝꯃꯦꯕ ꯈ꯭ꯋꯥꯏꯗꯒꯤ ꯉꯟꯕꯁꯦ ꯄꯨꯡ ꯇꯔꯥꯃꯊꯣꯏꯅꯦꯕ ꯑꯩꯈꯣꯏ ꯇꯨꯝꯕꯗꯣ
ꯍꯁ ꯑꯗꯨ ꯑꯣꯏꯔꯗꯤ ꯅꯪꯁꯤꯗꯤ ꯊꯕꯛꯀꯨꯝꯕ ꯁꯨꯔꯗꯤ ꯂꯥꯏꯔꯤꯛꯀꯨꯝꯕ ꯄꯥꯔꯗꯤ ꯌꯥꯝ ꯄꯥꯔꯝꯃꯅꯤꯍꯦ
ꯄꯨꯡ ꯇꯔꯥꯃꯥꯊꯣꯏ ꯑꯗꯨꯋꯥꯏ ꯐꯥꯎ ꯂꯥꯏꯔꯤꯛ ꯄꯥꯕ ꯌꯥꯔꯦꯅꯦ
ꯇꯟꯕꯗꯣ
ꯄꯥꯕ ꯍꯥꯏꯗꯤ ꯇꯟꯕꯗꯣ ꯑꯁ ꯑꯍꯥꯟꯕꯗꯗꯤ ꯄꯨꯡ ꯃꯔꯤ ꯃꯔꯤ ꯃꯈꯥꯏ ꯃꯉꯥ ꯑꯗꯨꯔ ꯑꯣꯏꯅ ꯍꯧꯒꯠꯄꯗꯨꯗꯤ ꯑꯗꯨꯝ ꯉꯟꯅ ꯍꯧꯒꯠꯄꯗꯤ ꯅꯨꯡꯗꯤ ꯅꯨꯡꯉꯥꯏꯗꯅ ꯍꯧꯖꯤꯛꯀꯥꯟꯒꯤꯗꯤ ꯉꯟꯅ ꯍꯧꯒꯠꯄ ꯉꯝꯗꯦ ꯑꯗꯨꯝ ꯅꯍꯥꯟꯗꯤ ꯕꯣꯜ ꯌꯦꯡꯗ꯭ꯔꯤꯉꯩꯗꯁꯨ ꯄꯨꯡ ꯇꯔꯥꯃꯊꯣꯏꯕ꯭ꯔꯣ ꯑꯗꯨ ꯇꯨꯝꯃꯁꯨ ꯑꯗꯨꯝ ꯉꯟꯅ ꯍꯧꯒꯠꯂꯦꯕ ꯇꯣ ꯍꯟꯗꯛꯁꯤꯅ ꯏꯃꯥꯅꯥꯕꯤ ꯀꯥꯗ ꯇꯨꯝꯕꯗ ꯈꯪꯗꯦ ꯍꯧꯒꯠꯄꯁꯨꯨꯡꯉꯝ ꯉꯝꯗꯦ
ꯑꯗꯨ ꯑꯣꯏꯔꯗꯤ ꯑꯩ ꯂꯥꯛꯑꯒ ꯍꯧꯗꯣꯛꯀꯦ ꯅꯪ ꯀꯣ
ꯍꯧꯗꯣꯛꯑꯣ ꯍꯧꯗꯣꯛꯑꯣ
ꯏꯁꯤꯡ ꯄꯥꯏꯔꯒ ꯏꯁꯤꯡ ꯈꯤꯛꯂꯒ ꯍꯧꯗꯣꯛꯄꯤꯒꯦ
ꯏꯁꯤ ꯑꯩꯈꯣꯏꯗꯤ ꯏꯁꯤꯡ ꯗꯔꯀꯥꯔ ꯂꯩꯇꯦ ꯍꯧꯒꯠꯄ ꯌꯥꯝ ꯋꯥꯗꯦ ꯌꯥꯝ ꯂꯥꯏꯌꯦ ꯍꯣꯏ ꯍꯥꯏꯔꯗꯤ ꯑꯣꯏ ꯀꯥ ꯍꯥꯏꯔꯗꯤ ꯏꯁ ꯀꯅꯥꯅꯣ
ꯃꯤꯠ ꯄꯥꯡꯊꯣꯛꯑꯅꯤꯕꯀꯣ
ꯄꯥꯡꯗꯣꯏꯅꯦ
ꯅꯪꯁꯦ ꯀꯩꯅꯣ ꯇꯧꯕ ꯌꯥꯔꯦꯅꯦ ꯊꯕꯛ ꯑꯃ ꯇꯧꯕ ꯌꯥꯔꯦꯕꯨ
ꯊꯕꯛ ꯇꯧꯅꯤꯡꯕꯅꯤꯅꯦ ꯊꯕꯛ ꯂꯩꯇꯕꯒꯤꯅꯤꯅꯦ ꯍꯨꯔꯥꯟꯗꯩꯁꯦ ꯍꯨꯔꯥꯟ
ꯑꯗꯨ ꯑꯗꯨ ꯊꯕꯛꯇꯤ ꯇꯧꯕ ꯌꯥꯔꯣꯏ ꯅꯪ ꯃꯩ ꯂꯥꯛꯄ꯭ꯔꯣ ꯅꯣꯏꯗ
ꯂꯥꯛꯑꯦ
ꯑꯩꯈꯣꯏꯗꯤ ꯃꯨꯠꯈ꯭ꯔꯦ ꯍꯣꯏ ꯂꯥꯛꯎ ꯄ ꯆꯠꯂꯒ ꯍꯜꯂꯛꯀꯥꯟꯗꯗꯤ ꯂꯥꯛꯑꯝꯕꯅꯦꯕꯀꯣ
ꯎꯝ
ꯏꯔꯨꯅꯕ ꯁꯦꯝ ꯁꯥꯔꯤꯉꯩꯗ ꯑꯃꯨꯛ ꯃꯨꯠꯈꯤꯕ ꯋꯥꯅꯤ
ꯑꯣ ꯃꯨꯠꯂꯁꯨ ꯑꯗꯨꯝ ꯂꯥꯛꯇ꯭ꯔꯣ ꯑꯃꯨꯛ ꯂꯥꯛꯇ꯭ꯔꯣ ꯍꯥꯏꯗꯤ ꯅꯠꯇꯦ ꯃꯇꯝ ꯈꯔ ꯃꯨꯠꯂꯁꯨ ꯑꯗꯨꯝ ꯂꯥꯛꯄ ꯌꯥꯎꯋꯤꯗꯅ
ꯍꯣꯏ ꯉꯥꯏꯍꯥꯛ ꯂꯩꯇꯦ ꯑꯃꯨꯛ ꯂꯥꯛꯑꯅꯤꯗ ꯃꯣꯏꯗꯁꯨ ꯄꯣ ꯊꯥꯕ ꯑꯣꯏꯕꯅꯦ ꯂꯥꯛꯇ꯭ꯔꯗꯤ ꯂꯥꯛꯇ꯭ꯔꯗꯤ ꯅꯣꯏꯗ ꯕꯣꯜ ꯌꯦꯡꯕ ꯂꯥꯛꯀꯦ
ꯂꯛꯑꯣ ꯅꯪꯁꯨ ꯅꯨꯡꯇꯤꯒꯤ ꯌꯦꯡꯕ꯭ꯔꯣ
ꯍꯣꯏ ꯌꯦꯡ ꯑꯩꯅ ꯌꯦꯡꯅꯤꯡꯉꯗꯤ ꯌꯦꯡ ꯌꯦꯡꯅꯤꯡꯗ꯭ꯔꯒꯗꯤ ꯑꯗꯨꯝ ꯇꯨꯝꯊꯣꯛꯄ
ꯎꯝ ꯑꯁ ꯍꯧꯖꯤꯛꯀꯥꯟꯁꯤꯗꯤ ꯕꯣꯔꯤꯡ ꯌꯥꯝ ꯆꯨꯔꯦ
ꯀꯩꯒꯤꯅꯣ?
ꯈꯪꯗꯦ ꯑꯍꯥꯟꯕꯗꯗꯤ ꯏꯟꯇ꯭ꯔꯦꯁ ꯌꯥꯝ ꯂꯩꯔꯝꯃꯅꯦ ꯍꯧꯖꯤꯛꯁꯦ ꯕꯣ ꯕꯣꯔꯤꯡ ꯆꯨꯈ꯭ꯔꯦ ꯑꯁ
ꯑꯦꯁ ꯕꯣꯜꯗꯤ ꯐꯖꯕ ꯍꯧꯔꯅꯤ ꯉꯁꯤ ꯅꯨꯡꯗꯥꯡꯅ ꯅꯍꯥꯟꯗꯤ ꯕ꯭ꯔꯥꯖꯤꯜꯒ ꯖꯄꯥꯟ ꯂꯩꯕꯅꯦ
ꯑꯣ ꯉꯁꯤ ꯌꯨ ꯄꯨꯡ ꯇꯦꯟ ꯇꯦꯟ ꯊꯥꯔꯇꯤꯗ?
ꯎꯝ ꯄꯨꯡ ꯇꯔꯥ ꯃꯈꯥꯏꯗꯒꯤ ꯂꯩꯔꯦ ꯑꯗꯨꯒ ꯍꯥꯌꯦꯡꯁꯨ ꯂꯩꯔꯝꯃꯅꯤ
ꯑꯣ ꯑꯣ ꯈꯪꯗꯦ ꯗꯨꯗꯤ
ꯑꯁ ꯍꯟꯗꯛꯁꯦ ꯌꯥꯝ ꯋꯥ ꯄꯥꯏꯅꯦ ꯑꯩꯁꯨ
ꯂꯧꯒꯤ ꯃꯇꯝꯅꯤ ꯃꯤ ꯂꯣꯏ ꯋꯥꯅꯕ ꯃꯇꯝꯅꯦ
ꯑꯗꯨ ꯑꯣꯏꯔꯁꯨ ꯌꯦꯡꯉꯣ ꯕꯣꯜ ꯂꯩꯇ꯭ꯔꯗꯤ ꯈꯔ ꯅꯨꯉꯥꯏꯗꯧꯕꯀꯣ
ꯁꯦꯖ ꯕꯣꯜꯁꯨ ꯌꯦꯡꯕ
ꯇꯨꯝꯕꯁꯨ ꯐꯪꯅꯕ ꯑꯗꯨꯒ
ꯍꯧꯒꯜ ꯊꯦꯡꯅ ꯍꯧꯒꯠꯄꯁꯨ ꯌꯥꯗꯦ ꯑꯌꯨꯛ ꯍꯧꯒꯠꯂꯒ ꯂꯧ ꯆꯠꯄ ꯍꯜꯂꯛꯑꯒ ꯑꯃꯨꯛ ꯕꯣꯜ ꯁꯥꯟꯅꯕ ꯑꯗꯨ ꯂꯣꯏꯔꯒ ꯑꯃꯨꯛ ꯕꯣꯜ ꯌꯦꯡꯕ ꯑꯩꯁ ꯂꯣꯏꯔꯦ
ꯐꯖꯔ ꯑꯜ ꯑꯈꯣꯏꯁꯨ ꯑꯍꯥꯟꯕ ꯌꯦꯡꯕꯗ ꯍꯞꯇꯥ ꯑꯃꯒꯨꯝꯕꯁꯦ ꯑꯥ ꯑꯍꯤꯡ ꯆꯨꯞꯄ ꯇꯨꯝꯗꯕꯤꯗ ꯑꯗꯨꯝ ꯂꯩꯕꯅꯦ ꯈꯪꯕ꯭ꯔꯥ ꯑꯗꯨꯗꯤꯒꯤ ꯃꯥꯔꯛ ꯃꯔꯛꯇ ꯅꯨꯡꯊꯤꯟꯗ ꯇꯨꯝꯃꯦ ꯃꯔꯛ ꯃꯔꯛꯇ ꯆꯠꯂꯦ ꯏꯁꯥ ꯏꯁꯥꯒꯤ
ꯅꯨꯡꯊꯤꯟꯗ ꯇꯨꯝꯕꯗꯣ ꯍꯛꯆꯥꯡ ꯌꯥꯝ ꯁꯣꯛꯄꯅꯦꯀꯣ
ꯎꯝ
ꯅꯨꯡꯗꯥꯡꯗ ꯅꯪ ꯄꯨꯡ ꯑꯅꯤ ꯇꯨꯝꯃꯣꯕ ꯑꯗꯨꯒ ꯅꯨꯡꯊꯤꯟꯗ ꯅꯪ ꯄꯨꯡ ꯃꯔꯤ ꯇꯨꯝꯃꯣꯕ ꯄꯨꯡ ꯃꯔꯤ ꯇꯨꯝꯕꯒ ꯄꯨꯡ ꯅꯨꯡꯗꯥꯡꯗ ꯑꯅꯤ ꯇꯨꯝꯗꯣ ꯌꯥꯝ ꯈꯦꯠꯅꯕꯅꯦ
ꯑꯗꯨꯕꯨꯗꯤ ꯑꯣꯏꯔꯝꯒꯅꯤ
ꯎꯝ ꯑꯗꯨꯀꯣ
ꯎꯝ
ꯅꯃꯥꯟꯅꯕꯤꯅ ꯆꯥꯛ ꯌꯦꯟꯁꯥꯡ ꯊꯣꯡꯕꯗꯨ ꯍꯥꯎꯕ꯭ꯔꯥ ꯅꯪꯅ ꯊꯣꯡꯕꯅ ꯍꯥꯎꯕ꯭ꯔꯥ?
ꯑꯗꯨꯗꯤ ꯏꯟꯖꯥꯡ ꯍꯟꯖꯥꯡ ꯃꯇꯨꯡ ꯏꯟꯂꯦꯗꯅ
ꯍꯦ ꯍꯦ ꯍꯦ
ꯑꯩꯗꯤ ꯁꯧꯒ꯭ꯔꯤꯒ ꯍꯋꯥꯏꯒ ꯊꯣꯡꯕꯗ ꯑꯩꯗꯤ ꯁꯥ ꯑꯣꯟꯍꯟꯕ ꯉꯝꯃꯦ
ꯑꯁ
ꯅꯩ ꯅꯩꯕꯤ ꯍꯥꯏꯗꯨꯅꯦ ꯅꯪꯗꯤ
ꯑꯗꯨꯅꯦ
ꯑꯩꯗꯤ ꯑꯁ ꯈꯪꯗꯦ ꯅꯪꯅ ꯈ꯭ꯋꯥꯏ ꯄꯥꯝꯖꯕ ꯍꯟꯖꯥꯡ ꯍꯥꯏꯌꯣꯅꯦ?
ꯁꯥ ꯍꯥꯏꯕ꯭ꯔꯥ ꯅꯠꯇ꯭ꯔꯒ ꯌꯦꯟꯁꯡ ꯅꯥꯄꯤ?
ꯁꯥ ꯅꯠꯇꯕ ꯃꯅꯥ ꯃꯁꯤꯡ
ꯃꯅꯥ ꯃꯁꯤꯡꯗ ꯍꯥꯏꯔꯒꯅ ꯍꯣꯏ ꯁꯥꯕꯨꯗꯤ ꯍꯥꯏꯔꯔꯒꯦ ꯑꯗꯨ ꯃꯅꯥ ꯃꯁꯤꯡꯗ ꯍꯥꯏꯔꯒꯦꯀꯣ
ꯎꯝ
ꯑꯩꯅ ꯈ꯭ꯋꯥꯏꯗ ꯄꯥꯝꯖꯕꯁꯦ ꯎꯝ ꯃꯅꯥ ꯃꯁꯤꯡꯗ ꯁꯟꯁꯥ ꯁꯟ ꯃꯅꯥ
ꯑꯣꯛꯁꯥ ꯃꯅꯥ
ꯁꯟ ꯑꫭ
ꯑꯩꯅ ꯄꯥꯏꯌꯦ ꯄꯥꯝꯖꯕꯁꯦ ꯁꯟꯁꯥ ꯃꯅꯥ ꯑꯃꯅꯦ ꯑꯣꯛꯁꯥ ꯃꯅꯥ ꯑꯃꯅꯦ
ꯑꯗꯨꯕꯨ ꯍꯥꯎꯕ꯭ꯔꯣ
ꯍꯣꯏ ꯃꯅꯥ ꯃꯁꯤꯡꯗ ꯈꯋꯥꯏꯗꯒꯤ ꯍꯥꯎꯋꯦ ꯑꯗꯨꯅ
ꯐꯩꯅ
ꯅꯪꯗꯤ
ꯑ
ꯅꯪꯗꯤ ꯑꯥ
ꯀꯥꯡꯁꯣꯏꯗꯣ
ꯑꯥ
ꯀꯥꯡꯁꯣꯏ ꯍꯋꯥꯏ ꯊꯔꯥꯛꯅꯦ ꯈꯥꯃꯦꯟ ꯑꯁꯤꯟꯕꯅꯦ
ꯎꯝ
ꯑꯂꯨ ꯈꯤꯇꯪ ꯍꯥꯞꯄꯒ ꯊꯣꯡꯕꯗꯣ ꯑꯗꯨꯒ ꯉꯥ ꯑꯌꯥꯏꯕ ꯊꯥꯛꯄ ꯑꯂꯨꯁꯨ ꯈꯤꯇꯪ ꯍꯥꯞ ꯄꯦ ꯉꯥ ꯑꯌꯥꯏꯕꯥꯛ ꯊꯥꯛꯑꯦ ꯍꯥ ꯕꯦꯁ ꯑꯥ ꯈꯋꯥꯏ ꯍꯥꯎꯕꯗꯨꯅꯦ
ꯊꯨꯝꯌꯥꯛꯄꯤ ꯊꯥꯛꯄꯗꯤ ꯍꯥꯎꯗ꯭ꯔꯣ
ꯊꯨꯝ ꯌꯥꯛ ꯊꯨꯝ ꯊꯨꯝꯌꯥꯛꯄꯤ ꯆꯥꯗꯦ ꯑꯩ
ꯀꯩꯒꯤ
ꯏꯁ ꯀꯗꯥꯏꯗꯤ ꯆꯥꯅꯤꯡꯗꯦ